ꯃꯔ
ꯍꯂꯣ
ꯃꯔ ꯅꯨꯡꯉꯥꯏꯔꯤꯕ꯭ꯔꯣ
ꯅꯨꯡꯉꯥꯏꯔꯤ ꯃꯔꯨꯞ ꯅꯉꯥꯏꯔꯤꯕ
ꯉꯅꯨꯡꯉꯥꯏꯔꯤꯌꯦ ꯑꯩꯈꯣꯏꯗꯣ ꯀꯩꯅꯣꯃ ꯆꯠꯁꯤ ꯈꯣꯠꯁꯤꯅꯗꯤ ꯍꯥꯏꯅꯈꯤꯕꯅꯤꯗ
ꯑꯁ ꯅꯪꯅ ꯍꯧꯗꯣꯛꯄ ꯇꯥꯟꯖꯥ ꯆꯥꯔꯦ ꯑꯩꯁꯨ ꯑꯗꯨꯝ ꯈꯜꯂꯒ ꯂꯩꯔꯝꯃꯤꯅꯦꯕ ꯑꯩꯈꯣꯏꯁꯦ ꯋꯥꯍꯣꯏ ꯑꯩꯈꯣꯏꯅꯒ ꯀꯣꯏ ꯁꯠꯈꯤꯕꯗꯥꯑꯣ ꯗꯪꯗꯤ ꯆꯠꯄ ꯌꯥꯕꯖꯥꯠꯅꯤꯗ ꯑꯩꯈꯣꯏ ꯍꯧꯖꯤꯛꯁꯦ ꯅꯨꯡꯁꯥꯁꯨ ꯁꯥꯒꯠꯂꯛꯑꯦꯗꯣ ꯃꯌꯥꯝ ꯑꯗꯨꯅ ꯑꯌ ꯃꯐꯝꯗꯒ ꯆꯠꯅꯤꯡꯗ꯭ꯔꯣ
ꯆꯠꯅꯤꯡꯉꯤ ꯑꯌꯤꯡꯕ ꯃꯐꯝꯁꯤꯕꯨ ꯀꯥꯏꯀꯦꯜ ꯑꯃ ꯃꯔꯨ ꯑꯣꯏꯅ ꯈꯔ ꯆꯠꯄ ꯑꯗꯨ ꯑꯣꯏꯕꯅꯤꯅ ꯋꯥꯈꯜꯂꯣꯟꯗꯣ ꯍꯦꯛ ꯍꯥꯏꯍꯟꯅꯤꯡꯉꯤꯗꯣ ꯁꯤ ꯃꯐꯝꯁꯤꯗ ꯅꯨꯡꯉꯥꯏ
ꯎꯝ ꯑꯩꯗꯤ ꯁꯨꯝ ꯈꯜꯂꯝꯃꯤꯅꯦꯕꯀꯣ ꯑꯩꯈꯣꯏꯒꯤ ꯖꯤꯁ ꯑꯩꯈꯣꯏ ꯏꯃꯥꯟꯅꯕ ꯈꯔꯁꯨ ꯂꯩꯌꯦ ꯃꯣꯏ ꯑꯗꯨꯝ ꯑꯩꯈꯣꯏꯒꯤ ꯍꯧꯖꯤꯛ ꯂꯣꯛꯇꯥꯛꯁꯦ ꯑꯩꯒꯤ ꯍꯧꯖꯤꯛ ꯃꯇꯝ ꯆꯞ ꯆꯥꯔꯦ ꯆꯠꯄ ꯅꯨꯡꯉꯥꯏꯕꯩ ꯃꯇꯝꯁꯦ ꯍꯥꯏꯗꯤ ꯍꯧꯖꯤꯛ ꯑꯩꯈꯣꯏꯒꯤ ꯂꯣꯛꯇꯥꯛꯇꯒ ꯑꯩꯈꯣꯏꯒꯤ ꯑꯍꯤꯡ ꯂꯦꯛꯄ ꯌꯥꯕ ꯌꯨꯝ ꯃꯌꯥꯝ ꯁꯥꯒꯠꯅꯔꯛꯑꯕꯅꯦꯕꯀꯣ ꯑꯩꯒꯤ ꯈꯪꯅꯕ ꯃꯤ ꯑꯃꯁꯨ ꯂꯩꯌꯦ ꯑꯗ ꯃꯣꯏꯗ ꯄꯥꯎꯗꯣ ꯐꯥꯎꯔꯒ ꯑꯩꯈꯣꯏꯒꯤ ꯀꯥꯡꯕꯨꯗꯣ ꯅꯣꯡꯃ ꯐꯖꯅ ꯄꯨꯟꯁꯤꯜꯂꯒ ꯑꯦ ꯇꯥꯟꯅꯔꯒ ꯁꯤꯅ ꯐꯅꯤ ꯑꯗꯣ ꯈꯟꯅꯔꯒ ꯑꯝꯇꯪꯗꯤ ꯆꯠꯅꯤꯡꯕ ꯍꯥꯏꯇꯥꯔꯦꯅꯦ
ꯑꯩꯈꯣꯏꯁꯦ ꯃꯤ ꯀꯌꯥꯃꯨꯛꯀ ꯆꯠꯁ ꯍꯥꯏꯅꯣꯅꯦ ꯆꯠꯄꯁꯤꯕꯣ
ꯑꯗꯨꯝ ꯑꯩꯈꯣꯏ ꯃꯤ ꯇꯔꯥꯃꯨꯛ ꯆꯠꯄꯒꯤꯗꯤ ꯌꯥꯝ ꯊꯤꯅ ꯀꯣꯟꯅꯅꯤ ꯍꯧꯖꯤꯛ ꯑꯩꯅ ꯍꯥꯏꯔꯤꯕ ꯌꯨꯝꯁꯦꯀꯣ
ꯎꯝ
ꯑꯗꯨꯝ ꯂꯩꯕ ꯌꯥꯕ ꯃꯐꯝꯅꯦꯕ ꯍꯥꯏꯗꯤ ꯆꯠꯄꯒꯤꯗꯤ ꯁꯨꯃꯥꯏꯅ ꯇꯧꯅꯤ ꯑꯩꯈꯣꯏꯁꯦ ꯒꯥꯔꯤ ꯃꯆꯥꯥꯅꯤ ꯃꯊꯪꯗꯤ ꯑꯩꯈꯣꯏ ꯒꯥꯔꯤ ꯂꯩꯅꯕꯁꯤꯡꯗꯨ ꯄꯨꯊꯣꯛꯅꯔꯒꯅꯦ ꯑꯩꯈꯣꯏ ꯃꯐꯝ ꯑꯃꯗ ꯐꯖꯅ ꯄꯨꯜꯂꯁꯦ ꯑꯗꯨꯒ ꯑꯗꯨꯗꯒꯤ ꯑꯌꯨꯛ ꯀꯨꯝꯕꯗꯒꯤ ꯑꯩꯈꯣꯏꯁꯦ ꯄꯨꯂꯞ ꯂꯣꯛꯇꯥꯛꯔꯣꯝꯗ ꯍꯥꯏꯊꯔꯁꯦꯕꯀꯣ ꯑꯗꯩꯗꯤ ꯂꯧꯇꯥꯛꯇ ꯍꯥꯏꯊꯔꯅꯤ ꯑꯗꯩꯗꯤ ꯑꯩꯅ ꯑꯩꯒꯤ ꯍꯧꯖꯤꯛ ꯑꯩꯒꯤ ꯈꯪꯅꯕ ꯏꯃꯥꯟꯅꯕꯗꯣ ꯃꯉꯣꯟꯗ ꯏꯩꯅ ꯀꯣꯜ ꯇꯧꯔꯒꯦ ꯚꯥꯏ ꯑꯩꯈꯣꯏ ꯂꯥꯛꯑꯦ ꯑꯗꯩꯩ ꯀꯩꯅꯣ ꯑꯩꯈꯣꯏꯒꯤ ꯑꯗꯨꯒꯤ ꯑꯗꯨꯕꯨꯛ ꯆꯪꯉꯝꯈꯤꯀꯣ ꯃꯣꯏ ꯑꯗꯨꯝ ꯀꯤ ꯀꯟꯇꯦꯛ ꯅꯝꯕꯔ ꯂꯩꯅꯩꯕꯀꯣ ꯃꯣꯏꯗ ꯑꯗ ꯃꯣꯏꯗ ꯄꯥꯎ ꯐꯥꯎꯔꯒ ꯍꯤꯗ ꯁꯨꯃꯥꯏꯅ ꯑꯦ ꯑꯩꯈꯣꯏ ꯃꯤ ꯁꯨꯃꯥꯏꯅ ꯂꯥꯛꯀꯅꯤ ꯃꯣꯏꯅ ꯍꯤꯗꯨꯗ ꯑꯩꯈꯣꯏꯅ ꯄꯥꯎꯗꯨ ꯐꯥꯎꯅꯗꯣꯏꯅꯦꯕꯀꯣ ꯑꯩꯈꯣꯏ ꯁꯨꯃꯥꯏꯅ ꯊꯥꯔꯛꯄꯅꯦ ꯈꯣꯠꯄꯅꯦ ꯍꯥꯏ ꯃꯣꯏꯅ ꯑꯣ ꯑꯗꯨꯗꯤ ꯁꯤ ꯁꯤꯗꯅꯦꯅ ꯃꯣꯏꯗ ꯊꯤꯟꯕꯤꯔꯝꯃꯅꯤ ꯑꯗꯨ ꯊꯤꯟꯕꯒꯤ ꯆꯥꯔꯖ ꯁꯨꯃꯥꯏꯅ ꯇꯧꯋꯦ ꯑꯩꯈꯣꯏꯒꯤ ꯁꯝꯅ ꯍꯥꯏꯔꯕꯗ ꯕꯣꯠ ꯑꯃ ꯆꯪꯈꯤꯕꯒꯤꯁꯦ
ꯎꯝ
ꯂꯨꯄꯥ ꯆꯧꯉꯥ ꯆꯇ꯭ꯔꯨꯛ ꯁꯨꯃꯥꯏꯅ ꯂꯧꯅꯕ ꯃꯥꯜꯂꯦ
ꯑꯣ
ꯑꯗꯨ ꯆꯪꯒ꯭ꯔꯅꯤ ꯑꯗꯒꯤ ꯑꯗꯨꯝ ꯑꯩꯈꯣꯏꯅ ꯅꯣꯡꯉꯥꯜꯂꯒ ꯂꯦꯛꯀꯦꯁꯨ ꯌꯥꯏꯌꯦ ꯅꯠꯇ꯭ꯔꯒ ꯑꯗꯨꯝ ꯅꯨꯃꯤꯠꯇꯨꯗ ꯍꯟꯒꯦꯁꯨ ꯌꯥꯏꯑꯕꯀꯣ
ꯎꯝ
ꯑꯩꯅ ꯀꯔꯤꯒꯨꯝꯕ ꯅꯨꯃꯤꯠꯇꯨꯃ ꯂꯩꯒꯦ ꯍꯤꯗ ꯍꯟꯈꯤꯒꯦ ꯍꯥꯏ ꯇꯥꯔꯗꯤ ꯃꯤ ꯑꯃꯗ ꯂꯨꯄꯥ ꯆꯍꯨꯝ ꯆꯍꯨꯝ ꯑꯗꯨꯃꯥꯏꯅ ꯂꯧꯕ
ꯑꯣ
ꯑꯗꯨꯒ ꯑꯩꯈꯣꯏꯅ ꯑꯍꯤꯡ ꯂꯦꯛꯀꯦ ꯍꯥꯏꯔꯒꯅ ꯃꯤ ꯑꯃꯗ ꯂꯨꯄꯥ ꯆꯥꯝꯃꯉꯥ ꯆꯥꯝꯃꯉꯥ ꯑꯗꯨꯃꯥꯏꯅ ꯂꯧꯋꯤ
ꯌꯦꯟꯁꯥꯡꯗꯤ ꯑꯩꯈꯣꯏꯅ ꯀꯔꯤꯒꯨꯝꯕ ꯃꯊꯦꯜꯁꯦ ꯀꯔꯤꯒꯨꯝꯕ ꯆꯥꯕꯒ ꯑꯗꯨꯝꯃꯒꯗꯤ ꯀꯔꯤ ꯀꯔꯤ ꯆꯥꯅꯤꯡꯕ ꯂꯩꯗꯣꯇꯪ ꯍꯥꯏꯐꯦꯠꯇꯪ ꯍꯥꯏꯌꯨꯗꯅ
ꯑꯃ ꯑꯣꯛꯁꯥ ꯑꯃ ꯇꯧꯁꯤꯔꯥꯅ
ꯑꯣ ꯑꯁ ꯑꯣꯛꯁꯥꯗꯣ
ꯂꯩꯒꯤ ꯌꯥꯏꯗꯅ꯫
ꯌꯥꯏ- ꯌꯥꯏ ꯑꯁ ꯑꯗꯣ ꯑꯣꯛꯁꯥꯗꯤ ꯍꯥꯎꯕꯅꯦꯍꯦ!
ꯑꯣꯛꯁꯥꯗꯣ ꯑꯃꯇꯪ ꯅꯪꯅ ꯊꯣꯡꯕ ꯃꯍꯥꯎꯗꯨꯅꯤꯅꯦ ꯑꯩꯅ ꯇꯪꯅꯤꯡꯉꯤꯁꯦ ꯀꯨꯏꯔꯦꯅꯦꯍꯦ
ꯎꯝ ꯑꯁ ꯑꯗꯨꯅꯦ ꯑꯣꯛ ꯁꯥꯥ ꯊꯣꯡꯕꯁꯦ ꯃꯤ ꯃꯌꯥꯝ ꯃꯌꯥꯝꯒ ꯑꯃꯠꯇꯗꯤ ꯃꯥꯟꯅꯗꯦꯕꯣ ꯍꯥꯏꯗꯤ ꯑꯩꯈꯣꯏꯒꯤꯅ ꯑꯃꯨꯛ ꯑꯩꯅ ꯍꯦꯛ ꯊꯣꯡꯅꯤꯡꯉꯤꯕ ꯃꯑꯣꯡꯁꯦꯀꯣ ꯑꯗꯨ ꯅꯪ ꯃꯌꯥꯝꯗꯤ ꯆꯥꯈ꯭ꯔꯕꯃꯤꯗ ꯅꯪ꯫ ꯊꯣꯡꯕꯗꯒꯤ
ꯆꯔ- ꯆꯔꯦ ꯑꯗꯨ ꯃꯍꯥꯎꯗꯣ ꯇꯣꯡꯉꯥꯜꯂꯦꯕ ꯅꯪꯅ ꯊꯣꯡ
ꯎ ꯎꯝ ꯆꯝꯅꯥꯀꯣ ꯍꯥꯏꯗꯤ ꯊꯥꯎꯒꯤ ꯁꯔꯨꯛꯁꯦ ꯁꯨꯡꯌꯥꯎ ꯌꯥꯎꯍꯟꯗꯕꯤꯗ ꯈꯤꯇꯪ ꯂꯧ ꯍꯥꯏꯗꯤ ꯁꯥ ꯁꯤꯗꯁꯨ ꯊꯥꯎꯒꯤ ꯁꯔꯨꯛꯇꯤ ꯌꯥꯎꯕꯅꯦꯕꯥꯀꯣ
ꯃꯥꯅꯦ- ꯃꯥꯅꯦ꯫
ꯊꯥꯎꯒꯤ ꯁꯔꯨꯛꯇꯣ ꯂꯧꯊꯣꯛꯈ꯭ꯔꯦꯗꯅ ꯍꯥꯏꯗꯤ ꯍꯥꯏꯐꯦꯠ ꯑ ꯈꯥꯡ ꯑꯁꯥꯕ ꯑꯃ ꯊꯥꯡꯒꯠꯂꯒ ꯅꯪ ꯂꯧꯊꯣꯛꯈ꯭ꯔꯕ ꯃꯇꯨꯡꯗ ꯀꯣꯛ ꯈꯠꯂꯒ ꯑꯩꯈꯣꯏꯅ ꯏꯁꯤꯡꯁꯦ ꯍꯥꯞꯄꯒ ꯏꯁꯤꯡꯁꯦ ꯁꯧꯍꯜꯂꯅꯤꯗꯅ
ꯎꯝ꯫
ꯑꯗꯨꯗ ꯏꯁꯤꯡ ꯁꯧꯍꯟꯕꯁꯤꯗ ꯑꯩꯈꯣꯏꯅ ꯇꯤꯜꯍꯧ ꯆꯥꯅꯝ ꯃꯣꯔꯣꯛ ꯃꯔꯨ ꯃꯔꯥꯡ ꯑꯩꯈꯣꯏꯅ ꯍꯥꯞꯅꯤꯡꯕꯁꯦ ꯂꯣꯏꯅ ꯍꯥꯞꯐꯜꯂꯅꯤꯗꯅ
ꯎꯝ꯫
ꯑꯗꯒꯤ ꯐꯨꯠꯂ ꯃꯇꯨꯡꯗ ꯑꯩꯈꯣꯏꯅ ꯁꯥꯗꯣ ꯍꯥꯞꯄꯒ ꯁꯥꯗꯨꯒꯤ ꯆꯥꯅꯕ ꯊꯨꯝꯗꯣ ꯊꯨꯝꯗꯣ ꯍꯥꯞꯄꯒ ꯑꯗꯨꯝ ꯐꯨꯠꯇꯣꯏꯅꯦꯕ ꯕꯣꯗꯔꯣꯡ-ꯕꯣꯗꯔꯣꯡ ꯍꯥꯏꯔꯒ ꯄꯨꯡ ꯑꯃꯃꯨꯛꯁꯦ ꯐꯨꯠꯇꯣꯏꯅꯦꯕ ꯑꯁ ꯃꯗꯨꯒꯤ ꯃꯍꯥꯎꯗꯨꯗꯤ ꯆ ꯀꯨꯏꯔꯦꯗ ꯃꯌꯥꯝ ꯄꯨꯜꯂ ꯀꯥꯟꯗ ꯐꯖꯅ ꯊꯣꯛꯉꯥ ꯆꯥꯅꯤꯡꯕꯗꯣ ꯐꯪꯈꯤꯗꯕꯒ ꯀꯨꯏꯔꯦꯗ ꯃꯌꯥꯝ ꯄꯨꯟꯅ ꯍꯧ- ꯍꯧ ꯇꯧꯔꯒ ꯂꯥꯡꯕꯗꯣ ꯅꯨꯡꯉꯥꯏꯕꯅꯦꯕ꯫
ꯍꯣꯏꯅꯦ ꯑꯗꯨꯅꯦ ꯑꯩꯅ ꯈꯜꯂꯤꯖꯦ ꯑꯗꯨꯃꯥꯏꯅ ꯑꯣꯛꯇꯨꯃ ꯌꯦꯟꯗꯨ ꯑꯃ ꯂꯩꯔꯕ ꯑꯩꯈꯣꯏꯅ ꯂꯩꯖꯔꯛꯑꯕꯀꯣ
ꯎꯝ꯫
ꯌꯥꯝ ꯅꯨꯡꯉꯥꯏꯕ ꯑꯃꯅ ꯍꯧꯖꯤꯛꯀꯤ ꯂꯩꯕꯝꯖꯦ
ꯃꯣꯏ ꯑꯗꯨꯝ ꯉꯥ ꯐꯅꯕꯅꯦꯕ ꯉꯥ ꯗꯥꯏꯔꯦꯛ ꯐ꯭ꯔꯦꯁ ꯇꯨꯃ ꯐꯖꯅꯥ ꯇꯥꯎꯔꯒꯅꯦ
ꯎꯝ
ꯑꯗꯨꯨꯡ ꯑꯗꯨꯃꯥꯏꯅ ꯑꯃ ꯈꯤꯇꯪ ꯍꯥꯞꯅꯤꯡꯕ ꯍꯥꯏꯇꯥꯔꯦ ꯑꯩꯅ ꯂꯥꯛꯗꯤ ꯑꯗꯨ ꯃꯔꯥꯡ ꯀꯥꯏꯅ ꯐꯪꯉꯦꯕ ꯍꯧꯖꯤꯛ ꯖꯒꯥꯁꯦ
ꯑ
ꯃꯥꯅ ꯑꯗꯨꯝ ꯑꯩꯈꯣꯏꯅ ꯍꯥꯏꯗꯤ ꯌꯨꯝꯗꯒꯤ ꯑꯩꯈꯣꯏꯅ ꯀꯣꯜ ꯂꯤꯛ ꯄꯨꯕꯗꯨꯗꯤ ꯍꯥꯏꯗꯤ ꯑꯩꯈꯣꯏꯗ ꯄꯨꯔ ꯖꯟꯖꯥꯠ
ꯑꯝ
ꯑꯗꯨꯅ ꯑꯗꯨꯝ ꯑꯥꯗꯒꯤ
ꯍꯣꯏꯅꯦ ꯑꯁ ꯑꯗꯨ ꯅꯠꯇꯕ ꯑꯩꯈꯣꯏꯅ ꯃꯃꯥꯡꯉꯩꯗ ꯃꯤꯔꯩꯕꯥꯛꯇ ꯀꯣꯏꯕ ꯆꯠꯈꯤꯕꯗꯨꯁꯨ ꯅꯨꯡꯉꯥꯏꯕꯅꯤꯗ
ꯑꯦꯁ ꯀꯩꯅꯣꯅꯦ ꯑꯩꯈꯣꯏꯅ ꯀꯩ ꯅꯪ ꯑꯩꯈꯣꯏ ꯆꯄꯇꯣ ꯑꯁꯥꯝꯒꯤ ꯀꯥꯏꯗꯅꯣ ꯀꯥꯎꯔꯤꯅꯦ
ꯑꯁ ꯃꯣꯏꯒꯤ ꯁꯥꯒ ꯌꯥꯝ ꯂꯝꯕꯗ ꯀꯔꯤꯒꯤ ꯀꯖꯤꯔꯪꯒ
ꯍꯣꯏ ꯀꯖꯤꯔꯪꯒꯥ ꯑꯁ ꯅꯨꯡꯉꯥꯏꯈꯤꯅꯤ ꯑꯗꯨꯁꯨ ꯍꯥꯏꯗꯤ ꯃꯇꯝꯗꯨꯗ ꯑꯩꯈꯣꯏ ꯆ ꯆꯈꯤꯗꯨꯗꯤ ꯄꯩꯁꯥꯁꯨ ꯇꯤꯡ ꯇꯤꯡꯗꯦ ꯍꯥꯏꯗꯤ ꯑꯩꯈꯣꯏ ꯍꯧꯖꯤꯛ ꯍꯧꯖꯤꯛꯇꯤ ꯃꯊꯛ ꯆꯠꯇ꯭ꯔꯗꯤ ꯅꯨꯡꯉꯥꯏꯇ꯭ꯔꯦꯅꯦ ꯂꯝꯕꯤ ꯆꯠꯄꯁꯦ
ꯎꯝ ꯏꯁ ꯃꯈꯥ ꯆꯠꯄꯗꯤ ꯋꯥꯏꯗ ꯌꯥꯗꯦꯇ
ꯑꯗꯣ ꯃꯈꯥ ꯆꯠꯄꯁꯦ ꯋꯥꯎꯕꯗꯤ ꯋꯥꯏꯕꯀꯣ ꯑꯩꯈꯣꯏꯅ ꯀꯔꯤꯒꯨꯝꯕ ꯑꯩꯈꯣꯏ ꯆꯤꯡꯒꯤ ꯂꯩꯔꯤꯕ ꯁꯤꯅꯔꯤ ꯀꯩꯀꯥꯁꯦ ꯌꯦꯡꯉꯦ ꯍꯥꯏꯕ ꯇꯥꯔꯗꯤ ꯃꯈꯥ
ꯅꯨꯡꯉꯥꯏ ꯅꯅꯨꯡꯉꯥꯏ
ꯑꯩꯗꯤ ꯑꯃꯨꯛꯀ ꯆꯠꯅꯤꯡꯉꯤꯕꯅꯤ ꯌꯥꯎꯕꯨ ꯌꯥ ꯁꯇ ꯑꯃ
ꯑꯁ ꯑꯗꯨꯅꯦ ꯃꯃꯥꯡꯁꯤꯗ ꯑꯩꯅ ꯅꯣꯏꯗ ꯌꯥꯝ ꯍꯥꯏꯗꯤ ꯑꯩꯅ ꯆꯠꯂꯨꯃꯤꯅ ꯑꯩꯅ ꯈꯤꯇꯪꯗꯤ ꯈꯪꯉꯦꯕ ꯑꯗꯨꯒꯤ ꯃꯃꯥꯡꯒꯤ ꯑꯩꯅ ꯌꯥꯝ ꯅꯨꯡꯇꯌꯦ ꯈꯪꯍꯟꯅꯤꯡꯕ ꯑꯩꯈꯣꯏꯗꯗꯤ ꯃꯇꯝꯗꯨꯣ ꯌꯥꯝ ꯀꯌꯧꯅꯔꯦꯗꯅ ꯑꯩꯈꯣꯏꯅ ꯂꯧꯁꯤꯜꯂꯨꯕ ꯃꯇꯝꯗꯨꯒ ꯌꯥꯝ ꯈꯦꯠꯅꯔꯗ꯭ꯔꯥ
ꯑꯩꯈꯣꯏꯅꯦ
ꯃ ꯃꯇꯝꯣꯟ ꯈ ꯈꯔ ꯁꯥꯡꯅ ꯆꯠꯂꯒ ꯀꯩꯅꯣꯒꯤ ꯃꯣꯏꯒꯤ ꯂꯝꯗꯨꯒꯤ ꯑꯣꯏꯕ ꯐꯖꯕꯒꯤ ꯃꯣꯏꯒꯤ ꯐꯦꯁꯇꯤꯚꯦꯜ ꯑꯣꯏꯒꯦꯔꯥ ꯍꯔꯥꯎ ꯀꯨꯝꯍꯩ ꯑꯣꯏꯒꯦꯔꯥ ꯃꯣꯏꯒꯤ ꯄꯥꯡꯊꯣꯛꯄꯗꯣ ꯑꯩꯁꯨ ꯏꯃꯥꯟꯅꯕ ꯕꯂꯕ
ꯑꯣ
ꯃꯣꯏꯗ ꯍꯥꯏꯔꯒ ꯁꯔꯨꯛꯇꯣ ꯌꯥꯃꯤꯟꯅꯔꯁꯤ ꯅꯨꯡꯉꯥꯏꯅ ꯂꯩꯗꯧꯗꯣ ꯑꯩꯈꯣꯏꯁꯨ ꯃꯇꯝꯗꯣ ꯀꯣꯏꯧꯁꯨ ꯇꯧꯈ꯭ꯔꯅꯤꯅ ꯈꯪ ꯑꯗꯣ ꯆꯠꯁꯤꯅꯦ
ꯌꯥꯏꯌꯦ ꯌꯥꯏꯌꯦ ꯆꯠꯐꯝꯗꯤ ꯌꯥꯝ ꯂꯩꯔꯦ ꯍꯧꯖꯤꯛꯁꯦ ꯑꯩꯈꯣꯏ ꯑꯩꯈꯣꯏ ꯄꯥꯔꯇꯤꯅ ꯁꯪꯗꯕꯗ ꯉꯥꯏꯔꯦꯅꯦ
ꯑ
ꯆꯠꯂꯒꯗꯤ ꯑꯩꯈꯣꯏ ꯃꯤꯗ ꯄꯨꯂꯞ ꯊꯨꯅ ꯆꯠꯅꯤꯡꯕ ꯍꯥꯏꯇꯥꯔꯦꯅꯦ
ꯑꯩꯈꯣꯏ ꯃꯌꯥꯝꯁꯤꯡꯗꯨꯅ ꯅꯨꯡꯉꯥꯏꯗꯣ ꯍꯧꯈꯤꯕ ꯋꯥꯔꯤ ꯋꯥꯇꯥꯏ ꯂꯩꯅ ꯑꯗꯨꯅ
ꯃꯥꯅꯦ ꯃꯥꯅꯦ
ꯇꯣ ꯍꯧꯖꯤꯛꯁꯦ ꯃꯤ ꯃꯤꯒꯤ ꯃꯇꯝꯁꯦ ꯁꯪ ꯁꯪꯅꯗꯕꯁꯤꯗꯀꯣ ꯍꯥꯏꯗꯤ ꯃꯥꯒꯤ ꯃꯥꯒꯤ ꯍꯥꯏꯕ ꯑꯃ ꯂꯥꯛꯑꯅꯤꯅ
ꯃꯥꯅꯦ ꯃꯥꯅꯦ
ꯃꯇꯝꯁꯤ ꯀꯣꯏꯅ ꯀꯣꯟꯅꯗꯕꯤ ꯍꯥꯏꯁꯦ ꯑꯗꯨꯕꯨ ꯁꯤꯟꯁꯤ ꯃꯌꯥꯝ ꯁꯤꯜꯂꯗꯤ ꯀꯩꯗꯧꯕ ꯌꯥꯔꯣꯏ ꯍꯥꯏꯗꯤ ꯃꯐꯝ ꯑꯃ ꯃꯇꯝ ꯑꯃ
ꯑꯩꯅ ꯈꯟꯖꯕꯗꯀꯣ ꯍ ꯈ ꯃꯣꯏ ꯃꯣꯏ ꯃꯌꯥꯝꯁꯨ ꯅꯣꯏ ꯊꯣꯛꯂꯛꯄꯒ ꯍꯅ ꯂꯣꯛꯇꯥꯛ ꯍꯩꯁꯥꯟ ꯁꯤꯜꯂꯁꯦ ꯗꯔ ꯍꯔꯦ ꯃꯊꯪ ꯑꯟꯗ꯭ꯔꯝ ꯑꯃꯨꯛꯁꯤꯔꯣ ꯑ ꯉꯅꯤꯅꯦ
ꯑꯁ ꯑꯟꯗ꯭ꯔꯣꯒꯤꯗꯤ ꯑꯩꯅ ꯋꯥꯔꯤ ꯇꯥꯕ ꯀꯥꯟꯗ ꯌꯥꯝ ꯐꯖ ꯐꯖꯕ ꯃꯐꯝ ꯂꯩ ꯍꯥꯏꯅꯤ ꯅꯪꯕꯨꯣ
ꯀꯥꯏꯁꯤ ꯀꯥꯏꯗ ꯂꯩꯒꯦꯟꯗ꯭ꯔꯣꯒꯤꯁꯦ
ꯑꯁ ꯃꯣꯏꯒꯤ ꯀꯩꯅꯣ ꯂꯩ ꯍꯥꯏꯌꯦ ꯃꯣꯏꯒꯤ ꯑꯟꯗ꯭ꯔꯣꯒꯤ ꯑꯣꯏꯅ ꯃꯣꯏꯒꯤ ꯂꯝꯁꯤꯅ ꯁꯦꯝꯒꯠꯄ ꯁꯥꯒꯠꯆꯕꯀꯣ ꯃꯌꯥꯝꯒꯤ ꯀꯣꯏꯐꯝ ꯂꯥꯡꯐꯝ ꯍꯥꯏꯗꯤ ꯑꯁꯄꯦ ꯆꯤꯡꯗꯅꯤꯁꯨꯥꯏꯀꯣ
ꯑꯣ
ꯁꯤꯤꯡ ꯃꯅ ꯪ ꯑ ꯆꯤꯡꯒꯤ ꯇꯥꯏꯞꯇ ꯇꯧꯔꯒ ꯍꯥꯏꯗꯤ ꯑꯁꯪꯕ ꯉꯥꯛꯇ ꯎꯔꯒ ꯄꯨꯈ꯭ꯔꯤ ꯑꯆꯧ ꯑꯆꯧꯕꯒ ꯊꯝꯃꯒ ꯍꯥꯏꯕꯗꯤ ꯆꯥꯛꯆꯥ ꯍꯩꯖꯅꯐꯝ ꯃꯤ ꯇꯔꯥ ꯀꯨꯟꯖꯥ ꯑꯗꯨꯒꯤꯀꯣ ꯑꯗꯨꯗ ꯃꯦꯂ ꯑꯗꯨꯣ ꯑꯗꯨꯒ ꯀꯩꯅꯣꯁꯦ ꯃꯣꯏꯒꯤ ꯑꯗ ꯑꯩꯈꯣꯏꯒꯤ ꯑꯋꯥꯠ ꯑꯄꯥꯁꯤꯅ ꯁꯨꯃꯥꯏꯅ ꯇꯧꯒꯦ ꯑꯗ ꯑꯩꯈꯣꯏꯅ ꯂꯣꯏꯅꯕꯨꯗꯤ ꯂꯩꯖꯗꯣꯏꯅꯦꯕꯀꯣ ꯑꯩꯈꯣꯏꯅ ꯀꯩꯅꯣ ꯇꯧꯕ ꯍꯥꯏ ꯇꯥꯔꯦ ꯂꯩꯕꯁꯦ ꯑꯗꯨꯝ ꯂꯥꯞꯅ ꯆꯠꯅꯔꯣꯏꯕ ꯍꯥꯏꯕꯗꯤ ꯑꯩꯈꯣꯏꯅ ꯆꯪꯗꯣꯔꯤꯕ ꯃꯐꯝꯁꯤꯗ ꯃꯣꯏꯒꯤ ꯃꯐꯝꯁꯤꯒꯤꯗꯃꯛꯇ ꯑꯩꯈꯣꯏ ꯄꯩꯁꯥ ꯈꯔ ꯂꯧꯕ ꯍꯥꯏꯇꯥꯔꯦ ꯃꯣꯏꯒꯤ ꯑ ꯁꯦꯝꯃꯤ ꯍꯥꯏꯗꯤ ꯃꯐꯝꯗꯨꯒꯤ ꯁꯦꯟꯃꯤꯠꯂꯣꯟꯝꯗ ꯁꯦꯝꯒꯠꯂꯛꯅꯕ ꯍꯥꯏ ꯍꯦꯛꯇ ꯑꯋꯥꯠ ꯑꯄꯥ ꯂꯩ ꯀꯀꯥꯟꯗ ꯃꯇꯦꯡ ꯇꯧꯕꯗꯣ ꯎꯝ ꯑꯗꯨꯅꯦ ꯑꯗꯨꯒ ꯀꯩꯅꯣ ꯇꯧꯕ ꯍꯥꯏꯇꯥꯔꯦ ꯑꯥ ꯃꯣꯏꯒꯤ ꯆꯪꯕꯝ ꯗꯨꯗꯥ ꯗꯨꯀꯥꯟ ꯃꯌꯥꯝ ꯐꯝꯃꯦꯕ ꯍꯥꯏꯗꯤ ꯑꯩꯈꯣꯏ ꯑꯗꯨꯗ ꯄꯣꯠ ꯆꯩꯩꯖꯦ ꯋꯥꯠꯇꯅꯕ ꯍꯥꯏꯗꯤ ꯁꯤꯡꯗ ꯑꯣꯏꯔꯁꯖꯨ ꯒ꯭ꯌꯥꯁꯇ ꯑꯣꯏꯔꯖꯨ ꯑꯝꯇ ꯋꯥꯠꯇꯅꯕ ꯄꯣꯠꯆꯁꯦ ꯂꯣꯏ ꯐꯪꯉꯦ ꯍꯥꯏꯌꯦꯕ ꯆꯠꯈꯤ ꯕꯩꯗꯤ ꯑꯩꯈꯣꯏ ꯆꯠꯇ꯭ꯔꯤꯖꯦ ꯏꯁꯥꯗ ꯏꯁꯥ ꯑꯗꯨꯗ ꯆꯪꯒꯗꯕ ꯑꯩꯈꯣꯏꯅ ꯈꯣꯔꯁꯥ ꯁꯤꯖꯤꯟꯅꯒꯗꯕꯗꯣ ꯑꯩꯈꯣꯏꯅ ꯄꯨꯊꯣꯛꯅꯔ ꯂꯣꯏꯔꯦꯗ ꯑꯁ ꯀꯩꯁꯨ ꯂꯩꯕꯕꯨꯗꯤ ꯅꯠꯇꯦꯗ ꯌꯥꯝ ꯀꯩꯅꯣ ꯇꯧꯕ ꯍꯥꯏꯇꯥꯔꯦ ꯌꯥꯝ ꯅꯨꯡꯉꯥꯏꯕ ꯃꯐꯝ ꯑꯝꯅꯤ ꯍꯥꯏꯇꯥꯔꯦ ꯑꯁ ꯑꯗꯨꯅꯤꯅꯦ ꯑꯁ ꯑꯩꯗꯤ ꯆꯠꯅꯤꯡꯕꯨ ꯆꯠꯅꯤꯡꯉꯃꯤꯗ ꯈꯔ ꯊꯨꯅꯁꯤ ꯁꯤꯟꯖꯦ ꯀꯩꯇꯧꯔꯒꯦ ꯅꯣꯏ ꯃꯌꯥꯝꯕꫭ
ꯑꯗꯨꯅꯦ ꯑꯩꯅ ꯁꯨꯝ ꯎꯕꯗ ꯑꯟꯗ꯭ꯔꫭꯝꯒꯤꯖꯦꯀꫭ ꯒꯤ ꯑꯃ ꯃꯣꯏꯒꯤ ꯀꯩꯅꯣ ꯍꯩꯈꯥ ꯃꯄꯥꯟ ꯁꯥꯕꯗꯣ
ꯑꯥ
ꯑꯗꯨꯒꯤꯖꯨ ꯑꯃ ꯃꯐꯝ ꯍꯧꯖꯤꯛ ꯀꯟꯅ ꯁꯥꯕ ꯃꯥꯜꯂꯦꯕ ꯖꯒꯥꯗꯣ
ꯑ
ꯐꯥꯖꯩ ꯍꯥꯏꯔꯤꯌꯦ
ꯑꯁ
ꯃꯤꯅꯥ ꯍꯥꯏꯕꯗꯤ ꯑꯩꯈꯣꯏꯒꯤ ꯅꯨꯄꯤ ꯑꯉꯥꯡ ꯃꯣꯏꯗꯤ ꯌꯥꯝ ꯄꯥꯝꯖꯕ ꯃꯐꯝꯗꫭ ꯑꯣꯏꯌꯦꯕ ꯃꯥꯔꯇꯕꯦ ꯄꯨ ꯄꯨꯈꯤ ꯃꯅꯥꯛꯇꯒ ꯑꫭꯏꯔꯦ ꯃꯣꯏꯅ ꯑꯗꯨꯝ ꯐꯣꯇꯣꯒ ꯊꯥꯒꯠꯂꯛꯄꯗꫭ ꯎꯕ ꯋꯥꯅꯦꯕ ꯑꯩꯅ ꯑꯩꯗꯤ ꯆꯪꯉꯨꯗ꯭ꯔꯤꯕꯀꯣ ꯑꯗꯨꯗꯨꯅ ꯑꯗꯨ ꯃꯐꯝꯗꯨꯖꯨ ꯍꯥꯏꯐꯦꯠ ꯌꯧꯁꯜꯂꯨꯕ ꯌꯥꯏꯗꯅ
ꯑꯥ
ꯃꯤ ꯐꫭꯠꯇꫭ ꯊꯥꯒꯠꯅꯩꯌꯦ ꯑꯗꯨ ꯃꯐꯝꯗꯣ
ꯑꯣ ꯐꯖꯕ ꯃꯐꯝ ꯑꯁꯤꯗꯕꯨ ꯇꯣꯡꯉꯥꯜꯂꯤꯗꯣ ꯇꯣꯞ ꯇꯣꯞꯅ ꯍꯦꯛ ꯂꯩꯗꯣ
ꯑꯗꯨꯅꯤ ꯈꯪꯗꯦ ꯑꯩꯗꯤ ꯍꯧꯖꯤꯛ ꯀꯥꯟꯁꯦ ꯆꯤꯡꯒꯨꯝꯕ ꯌꯥꯝ ꯂꯩꯕ ꯃꯐꯝꯗ ꯆꯥꯅꯤꯡꯉꯩ ꯍꯥꯏꯗꯤ ꯀꯩꯀꯥ ꯑꯩꯈꯣꯏꯒꯤ ꯆꯛ ꯏꯁꯤꯡ ꯀꯥꯟꯗ ꯏꯔꯣꯏ ꯄꯣꯛꯄꯣꯏ ꯇꯧꯕ ꯏꯁꯤꯡ ꯁꯥꯟꯅꯕ ꯅꯨꯡꯉꯥꯏꯗꯅ ꯏꯪ ꯍꯧꯖꯤꯛꯁꯦ ꯁꯥꯕꯅꯤꯅꯀꯣ
ꯎꯝ
ꯑꯗꯨꯅ ꯑꯌꯤꯡꯕ ꯃꯐꯝꯗꯨꯗ ꯑꯩꯁꯦ ꯈꯤꯇꯪ ꯆꯠꯅꯤꯡꯕ ꯍꯥꯏꯇꯥꯔꯦ ꯑꯗꯨꯒꯤꯅꯦ ꯑꯩꯅ ꯏꯁꯤꯡ ꯂꯩꯕ ꯃꯐꯝꯗ ꯆꯠꯁꯤꯅ ꯍꯥꯏꯖꯦ ꯍꯧꯖꯤꯛ ꯁꯥꯕꯅꯤꯅ
ꯃꯥꯅꯤ ꯃꯥꯅꯤ ꯑꯗꯨꯃꯥꯏꯅ ꯍꯥꯏꯗꯤ ꯃꯌꯥꯝꯒꯤ ꯏꯕꯥꯅꯤ ꯈꯛꯇꯅꯁꯨ ꯍꯥꯏꯕ ꯌꯥꯔꯣꯏꯗꫭ ꯃꯌꯥꯝꯒꯤ ꯃꯣꯠꯁꯨ ꯂꯧꯔꯒ ꯁꯥꯒꯠꯂꯛꯄꯅꯤꯅ ꯃꯣꯏꯖꯨ ꯂꯣꯏꯅ ꯄꯥꯝꯅꯗꯣꯏꯅꯤꯀꯣ
ꯃꯥꯅꯦ ꯃꯥꯅꯦ
ꯂꯧꯔꯒ ꯇꯧꯁꯤ ꯑꯣ ꯑꯗꯨ ꯅ ꯑꯃꯨꯛ ꯀꯩꯗꯧꯔꯝꯃꯤꯅꯣ
ꯑ ꯑꯩ ꯁꯨꯝ ꯊꯤꯞ ꯀꯝ ꯅꯤꯗ
ꯍꯣꯏ ꯍꯣꯏ ꯇꯧꯔꯣ ꯇꯧꯔꯣ ꯑꯗꯨꯗꯤ ꯑꯩ ꯃꯊꯪ ꯇꯥꯕꯗ ꯅꯪꯉꯣꯟꯗ ꯄꯥꯎ ꯐꯥꯎꯅꯖꯦ ꯑꯩꯈꯣꯏ ꯃꯌꯥꯝ ꯍꯥꯎꯟ ꯃꯥꯏ ꯍꯣꯏ ꯍꯣꯏ ꯑꯣꯟꯇꯪ ꯉꯝ